ꯍꯜꯂ
ꯎꯝ ꯑ
ꯃꯉꯥꯏꯔꯔꯤꯕꯣ
ꯑꯥ
ꯀꯔꯤ ꯀꯔꯤ ꯃꯊꯦꯜ ꯁꯥꯟꯅꯔꯤꯒꯦ ꯅꯣꯏꯕꯨ
ꯃꯃꯤꯡ ꯈꯪꯗꯕ ꯃꯊꯦꯜ ꯆꯥꯏ
ꯍꯥꯎꯕ꯭ꯔꯣ ꯍꯋ
ꯎꯝ ꯈꯥꯕ ꯍꯟꯖꯥꯡ ꯆꯥꯏ
ꯈꯃꯦꯟ ꯑꯈꯥꯕ ꯔꯣ ꯑꯩꯗꯤ ꯍꯋꯥꯏ ꯊꯥꯡ ꯃꯤꯒꯤ ꯃꯅꯥꯗꯨ
ꯑꯝ
ꯑꯗꯨ ꯑꯣꯏꯅ ꯇꯧꯔꯦ ꯃꯁꯥꯈꯔ ꯐꯔꯔꯕ꯭ꯔꯣ
ꯎꯝ
ꯎꯝ ꯎꯝ ꯎꯝ ꯎꯝ
ꯌꯥꯝ ꯍꯔꯥꯎ ꯑꯕꯨꯣꯏꯇꯥꯏꯗꯣ
ꯃꯠꯇ ꯏꯗ ꯍꯣꯏ ꯂꯧ ꯂꯣꯏꯔꯦ ꯍꯥꯏꯕ ꯅꯠꯇ꯭ꯔꯣ
ꯑ ꯂꯣꯏꯔ
ꯂꯣꯏꯔꯒ ꯉꯁꯤꯁꯨ ꯑꯃꯨꯛ ꯆꯠꯂꯤꯕ ꯅꯃꯥꯗꯣ
ꯎꯝ
ꯀꯔꯤ ꯇꯧꯅꯕ
ꯎ ꯏꯁꯤꯡꯒꯨꯝꯕ ꯌꯦꯡꯅꯤꯡꯉꯥꯏ
ꯅꯣꯏ ꯃꯤ ꯀꯌꯥ ꯂꯤꯡꯒꯦ ꯑꯗꯣ ꯅꯣꯏ ꯂꯧꯗꯣ
ꯈꯪꯗꯦ
ꯊꯟꯁꯟ ꯗꯦꯈ꯭ꯔꯦ ꯇꯨ ꯇꯈꯤꯟ ꯑꯣ
ꯐ ꯐ ꯍꯌꯦꯡ ꯆꯔꯆ ꯆꯒꯗ꯭ꯔꯣ
ꯆꯠꯂꯣꯏꯗ ꯇꯥꯦ ꯈꯨꯠꯁꯤꯗ ꯀ꯭ꯔꯤ ꯀ꯭ꯔꯤꯅ ꯌꯥꯎꯋ ꯑꯗꯨ ꯃꯤ ꯃꯥꯡ ꯆꯕꯗ ꯅꯨꯡꯉꯥꯏꯗꯧ ꯃꯥꯥꯟꯂꯦ
ꯍꯌꯦꯡꯅ ꯆꯦ ꯀꯥꯒꯅꯤ ꯍꯥꯏꯕꯗꯨ ꯒꯥꯔꯤ ꯂꯩꯈꯤꯗ꯭ꯔꯣ
ꯈꯪꯗꯦ ꯂꯩꯔꯗꯤ ꯆꯠꯅꯤ ꯂꯩꯇ꯭ꯔꯗꯤ ꯑꯗꯨꯝ ꯇꯣꯛꯞ ꯇꯥꯅꯤ ꯃꯗꯦ ꯅꯨꯃꯤꯠ ꯑꯃꯨꯛ
ꯑꯗꯣ ꯑꯟꯁꯔ ꯁꯀ꯭ꯔꯤ ꯀꯨꯝꯕ ꯀꯔꯤ ꯀꯔꯥꯗꯤ ꯅꯪ ꯀꯃꯥꯏꯅ ꯇꯧꯕ ꯇꯧꯕꯣ
ꯈꯨꯟꯅꯤ
ꯂꯣꯜ ꯑ ꯄꯨꯟꯃ꯭ꯔꯣꯗ ꯐꯖꯅ ꯑꯂꯛ ꯑꯜꯂꯥꯛ ꯊꯝꯃ꯭ꯔꯣ ꯑꯗꯨ ꯅꯪꯒꯤ ꯁꯕꯖꯦꯛꯁꯤꯡꯗꯨꯣ ꯄꯨꯂꯞ ꯊꯝꯕ꯭ꯔꯣ ꯑꯗꯅꯠꯇ ꯀꯅꯣ
ꯑꯩꯈꯣꯏ ꯑꯣꯖꯥꯁꯤꯡꯒꯤ ꯁꯕꯖꯦꯛꯇꯣ ꯂꯣꯏꯅꯃꯛ ꯑꯗꯨꯝ
ꯎ
ꯅꯤ ꯍꯖ ꯎ ꯎꯝ ꯃꯁꯥ ꯃꯁꯥꯒꯤ ꯁꯕꯖꯦꯛꯇꯣ ꯑꯃꯨꯛ ꯂꯧꯔꯒ ꯀꯔꯦꯛꯁꯟ ꯇꯧꯅꯤꯉꯥꯏ ꯂꯧꯖꯕ
ꯑꯗꯨ ꯃꯤꯁ ꯊꯤꯌꯨꯒ ꯇꯟꯅꯔꯒ ꯀꯔꯦꯛꯁꯟꯗ ꯇꯧꯕꯤꯌꯣ ꯍꯥꯏꯁꯤꯔꯥ ꯅꯠꯇ꯭ꯔꯒ ꯌꯨꯝꯗ ꯄꯨꯔꯛꯑꯣ ꯍꯥꯏꯖꯔꯛꯀ꯭ꯔꯤ ꯊꯧꯁꯤꯔ ꯎ
ꯎꯝ
ꯑꯣ
ꯎꯝ ꯌꯨꯝꯗ ꯄꯨꯔꯛꯑꯒ ꯋꯥꯒꯌꯥꯃꯥꯟ ꯇꯥꯒꯗ ꯃꯥꯟꯗꯅ ꯎ ꯇꯥꯕ꯭ꯔꯣ
ꯎꯝ ꯇꯌꯦ ꯑꯗꯨ ꯃꯤꯁꯨꯒ ꯇꯅꯔ ꯇꯧꯕꯤꯌꯨꯅ ꯍꯥꯏꯁ ꯁꯤꯤꯔꯛ ꯈꯪꯗꯦ
ꯁꯨꯃꯥꯏꯅ ꯇꯧꯗ꯭ꯔꯗꯤ ꯅꯪꯒꯤ ꯁꯕꯖꯦꯛꯁꯤꯡꯗꯨ ꯇꯧꯗ꯭ꯔꯗꯤ ꯀꯃꯥꯏꯅ ꯔꯤꯖꯥꯜ ꯄꯤꯒꯗꯧꯕ
ꯑꯗꯨꯅꯤꯅꯦ ꯑꯗꯣ ꯐꯥꯎꯟꯗꯔ ꯃꯣꯔꯅꯤꯡꯗꯣ ꯐꯣꯟ ꯇꯧ ꯇ ꯌꯥꯝꯝ ꯉꯥꯡꯉꯦ
ꯍ
ꯈꯟꯤ ꯆꯥꯏ
ꯑꯦꯄ꯭ꯂꯤꯀꯦꯁꯟꯁꯨ ꯏꯔꯛꯇꯦ ꯐꯣꯟꯁꯨ ꯇꯧꯔꯛꯇꯦꯅ
ꯄ꯭ꯔꯤꯟꯁꯤꯄꯥꯜꯗ ꯅ ꯅꯥꯔꯗꯤ ꯌꯥꯔꯦꯗꯅ ꯅꯣꯡ ꯃꯥꯗꯤ ꯁ꯭ꯀꯨꯜ ꯤꯛ
ꯑ ꯑꯩꯅ ꯍꯥꯏꯕꯅꯦꯕ ꯋꯥ ꯉꯥꯡꯕꯗꯣ ꯀꯌꯥ ꯀꯝꯐꯣꯔꯇꯦꯕꯜꯁꯨ ꯑꯣꯏꯗꯕꯅꯤꯅ ꯑꯩ ꯁꯥꯔꯂꯤꯟꯗꯁꯨ ꯀꯣꯜ ꯇꯧꯏꯦꯕ ꯆꯔ ꯐꯨꯡꯗꯔꯔ ꯀꯣ ꯇꯣꯖꯖꯤꯕꯗ ꯀꯣ ꯃꯦꯝꯕꯔꯁꯤꯇꯅ ꯍꯥꯟꯅ ꯐꯣꯟ ꯇꯧꯔꯛꯑꯦ ꯑꯗꯨꯗ ꯑꯩꯅ ꯆꯇ ꯆꯔꯇꯂꯤꯟꯁꯨ ꯑꯦꯄ꯭ꯂꯤꯀꯦꯁꯟꯒꯨꯝꯕ ꯏꯕ꯭ꯔꯅ ꯍꯪꯒꯦꯅ ꯑꯩꯅ ꯈꯣꯠꯇꯧꯕ ꯑꯗꯨꯗ ꯎꯝ ꯃꯦꯝ ꯔꯤꯁꯂꯥ ꯑꯗꯨꯝ ꯉꯥꯡꯉꯦ ꯑꯗꯨꯝ ꯍꯥꯏꯑ ꯍꯥꯏꯕꯗꯣ ꯑꯩꯅ ꯍꯥꯏꯕ ꯁꯥꯔꯅ ꯅꯪ ꯉꯥꯡꯔꯗꯤ ꯎ ꯎ ꯃꯉꯣꯟꯗ ꯐꯣꯟ ꯇꯧꯔꯗꯤ ꯋꯥ ꯉꯥꯡꯕꯗꯣ ꯀꯝꯐꯣꯔꯇꯦꯕꯜ ꯑꯣꯏꯗꯕꯒꯤ ꯁꯥꯔꯚꯤꯁ ꯐꯥꯎꯗ ꯑꯗꯨꯝ ꯍꯥꯏꯈꯤꯕꯅꯦ ꯍꯥꯏꯅ ꯍꯥꯏꯌꯨ ꯍꯥꯏꯕ ꯑꯗꯨꯗ꯭ꯔꯗ ꯑꯃꯨꯛ ꯑꯩꯅ ꯁꯥꯔ ꯈꯣꯡꯗꯔꯅ ꯐꯣꯟ ꯇꯧꯔꯒ ꯁꯥꯔ ꯄ꯭ꯔꯤꯟꯁꯤꯄꯥꯜꯗꯗꯤ ꯍꯥꯏꯈꯤꯕꯅꯦ ꯑꯗꯣ ꯋꯥ ꯍꯥꯏꯕꯗꯨꯒ ꯌꯥꯝ ꯅꯨꯡꯉꯥꯏꯇꯕꯅꯤꯅ ꯅꯪꯁꯨ ꯑꯃꯨꯛ ꯀꯣꯜꯧ ꯇꯧꯗꯕꯅꯦꯅ ꯍꯥꯏꯔꯒ ꯎ ꯈꯣꯟꯊꯤ ꯑꯗꯨꯝ ꯉꯥꯡꯉꯕ ꯃꯥꯅ ꯉꯥꯡꯅꯤꯡꯕꯗꯣ ꯑꯗꯨꯝ ꯉꯥꯡꯕ ꯍꯧꯕ ꯔꯣꯜꯁ ꯑꯦꯟ ꯔꯦꯒꯨꯂꯦꯁꯟ ꯄꯤꯈꯤꯕꯗꯣ ꯅꯣꯏꯗꯤ ꯄꯥꯕ ꯃꯤ ꯌꯥꯎꯗꯦ ꯍꯥꯏꯌꯦ ꯑꯣꯖꯥ ꯑꯣꯖꯥ ꯁꯨꯗ꯭ꯔꯗꯤ ꯁꯞꯇꯤꯒꯨꯝꯕ ꯆꯠꯂꯨ ꯍꯥꯏꯔꯒ ꯆꯟꯅꯤꯡꯗꯕ ꯃꯤꯁꯤꯡꯅ ꯃꯥꯔꯛꯁꯨ ꯄꯤꯈꯤꯗꯕꯅꯤ ꯑꯩꯅ ꯑꯃꯨꯛ ꯍꯥꯏ
ꯎ ꯑꯗꯨꯒꯤ ꯑꯣꯏꯔꯦ ꯌꯥꯝ ꯀꯨꯏꯒꯗꯧ ꯃꯥꯟꯗ꯭ꯔꯤꯗ ꯑꯗꯨ
ꯑꯗꯣ ꯃꯥꯅ ꯉꯍꯥꯛꯥꯡ ꯉꯥꯡꯔꯒꯀꯣ ꯅꯣꯏꯁꯦ ꯋꯥ ꯉꯥꯡꯉꯗꯤ ꯑꯗꯔꯋꯥꯏꯁ ꯎ ꯌꯥꯝ ꯂꯧꯥꯎꯒꯜꯂꯤ ꯑꯣ ꯎ ꯑꯦꯡ ꯉꯥꯎꯔꯤ ꯁꯦ ꯑꯩꯅ ꯑꯗꯨꯝ ꯇꯧꯅꯤ ꯍꯥꯏꯕꯗꯣ ꯈꯟꯕꯗꯤ ꯋꯥꯠꯅꯤ ꯅꯣꯏꯗꯤ ꯑꯣꯣ ꯍꯥꯏꯌꯦ ꯑꯩꯅ ꯍꯥꯏꯔꯤꯁꯦ ꯔꯣꯜꯁꯀꯤ ꯃꯅꯨꯡꯗꯅꯤ ꯔꯨꯁꯅ ꯗꯕꯗꯪ ꯉꯥꯡ ꯂ ꯍꯥꯏꯏ
ꯑꯣꯖꯥ ꯃꯥꯏꯕ ꯑꯣꯏꯒꯗꯕꯅꯤꯅꯦ ꯊꯕꯛ ꯑꯃ ꯇꯧꯔꯦ ꯊꯕꯛ ꯑꯃ ꯇꯧꯔꯦ ꯃꯤ ꯃꯈꯥ ꯂꯩꯕ ꯍꯥꯏꯕꯁꯤꯗꯤ ꯁꯨꯃꯥꯏꯅ ꯇꯧꯒꯗꯕꯅꯤ ꯄꯦꯟꯕ ꯍꯥꯏꯕꯁꯤꯗꯤ ꯂꯩꯔꯔꯣꯏ ꯄꯨꯟꯁꯤꯗ
ꯑꯗ ꯉꯔꯥꯡꯗꯨꯀꯣ
ꯑꯝ
ꯎꯝ ꯏꯗꯤ ꯆꯗꯣ
ꯑꯝ
ꯐꯣꯟ ꯅꯥꯏꯟ ꯊꯥꯔꯇꯤ ꯅꯥꯏꯟ ꯐꯤꯐꯇꯤ ꯑꯗꯨꯋꯥꯏꯗ ꯎ ꯃꯒ ꯋꯇ ꯂꯩꯔ ꯎ ꯃꯥꯒꯤ ꯅꯨꯄꯥꯗꯨ ꯅꯠꯇꯕ ꯃꯥꯜꯂꯤꯒ ꯋꯦꯇꯤꯡ ꯑꯗꯨꯝ ꯂꯩꯔꯒ ꯏꯃꯥꯅ ꯐꯣꯟ ꯇꯧꯔꯛꯄꯗ ꯄꯥꯏꯗꯕ ꯃꯥꯂꯜꯂꯤ ꯑꯗꯨꯗ ꯉꯥꯡꯕ ꯋꯥꯍꯩꯗꯣ ꯉꯔꯥꯡꯒꯤꯗꯤꯤꯗꯤ
ꯃꯃꯥꯗ ꯐꯣꯟ ꯇꯧꯔꯛꯄ
ꯎ ꯑꯗꯨꯝ ꯃꯥ ꯄꯥꯏꯔꯛꯇꯕꯅꯦꯕꯣ ꯅꯪꯒꯤ ꯎꯝ ꯅꯪꯒꯤ ꯎꯝ ꯀꯣꯏꯅꯕ ꯅꯨꯄꯥꯅ ꯂꯨꯕ꯭ꯔ ꯅꯨꯃ ꯅꯨꯄꯥꯅ
ꯎ
ꯌꯥꯝ ꯈꯨꯟꯊ ꯁꯥꯈꯤꯕꯅꯤ ꯅꯨꯄꯤ ꯑꯣꯏꯔꯒꯨ ꯃꯊꯟꯇ ꯕꯖꯥꯔꯗ ꯂꯩꯔꯒ ꯑꯗꯨꯝ ꯃꯣꯏ ꯗꯤ ꯑꯣꯏꯣꯏꯗꯤ ꯑꯣꯏꯗꯤ ꯃꯃꯥ ꯃꯄꯥꯅ ꯀꯣꯜ ꯂꯧꯔꯕꯁꯨ ꯄꯥꯏꯗꯕ ꯑꯁꯨꯕꯤ ꯑꯣꯏꯅꯤꯡꯕꯅ ꯋꯥ ꯉꯨꯗꯣ
ꯎꯝ
ꯌꯥꯝ ꯊꯤ ꯊꯤꯅ ꯉꯥꯡꯕꯒꯤꯀꯣ ꯑꯃꯁꯨ ꯅꯨꯡꯉꯥꯏꯇꯕ ꯑꯗꯨꯒꯤ ꯆꯦ ꯍꯗ ꯃꯨꯒꯣꯗꯔ ꯇꯧꯔ
ꯏꯆꯦ ꯆꯥꯡꯅ ꯏꯃꯥꯗ ꯑꯗꯨꯝ ꯉꯥꯡꯉꯤ ꯑꯗꯨꯝ ꯉꯥꯡꯉꯤ ꯍꯥꯏꯕꯗꯣ ꯑꯃꯨꯛ ꯍꯥꯏꯕ ꯃꯥꯜꯂ ꯑ ꯑ ꯏꯆꯦ ꯏꯆꯦ ꯍꯥꯏꯅ ꯎꯣ ꯃꯍꯗ ꯀꯣꯗ꯭ꯔ ꯋꯥꯍ ꯉꯥꯡꯕꯗꯣ ꯈꯔ ꯈꯔꯗꯤ ꯌꯦꯡ ꯉꯥꯡꯕ ꯅ ꯍꯍꯤꯕꯨꯝ ꯃꯥꯂꯦ ꯑꯗꯨꯗ ꯋꯥꯍ ꯉꯥꯡꯕꯁꯨ ꯂꯣꯏꯗ꯭ꯔꯤꯀꯥꯟꯗ ꯍꯣ ꯊꯝꯃꯦ ꯍꯌꯦ ꯏꯃꯅ ꯑꯗꯨ ꯉꯁꯥꯏꯗꯣ
ꯑꯝ
ꯎꯝ ꯏꯆꯖꯅ ꯋꯥꯉꯔꯗꯤ ꯑꯩ ꯑꯗꯨꯝ ꯅꯪꯁꯨ ꯑꯗꯨꯝ ꯑꯗꯨꯝ ꯑꯗꯨꯝ ꯉꯥ ꯍꯥꯡꯕꯗ ꯑꯩꯉꯣꯟꯗ ꯑꯃꯨꯛ ꯇꯅꯥꯏ ꯏꯃꯥꯟꯒꯣ
ꯑꯥ
ꯑꯩꯕꯨꯁꯨ ꯑꯃꯨꯛ ꯇꯧꯒꯦ ꯍꯥꯏꯌꯦ
ꯅꯪꯁꯨ ꯑꯃꯨꯛ ꯇꯧꯒꯦ
ꯎꯝ
ꯇꯧꯋꯦ ꯍꯥꯏꯗꯤ ꯉꯥꯡꯒꯦ ꯍꯥꯏꯕ
ꯎꯝ ꯑꯩꯕꯨꯁꯨ ꯋꯥꯠꯂꯤ ꯍꯥꯏ ꯃꯊꯪꯗ ꯑꯁꯤ ꯂꯩꯔꯤ ꯍꯥꯏꯌꯦ ꯉꯥꯡꯗ
ꯎ ꯉꯆꯦꯕꯨ ꯍꯥꯟꯅ ꯇꯧꯒꯦ ꯁꯤꯅꯦꯕ
ꯎꯝ ꯉꯥꯡꯈꯤꯕꯅꯦ ꯌꯥꯎ ꯉꯥꯡꯈꯤꯕꯅꯦ ꯉꯔꯥꯡꯅꯤ
ꯎ
ꯑꯣ ꯃꯥꯕꯨ ꯉꯥꯡꯕ ꯂꯣꯏꯔ
ꯑꯩꯉꯣꯟꯗ ꯑꯃꯨꯛ ꯇꯧꯏꯅꯤ
ꯈꯪꯗ꯭ꯔꯦꯗ ꯅꯣꯏꯜꯁꯦ
ꯏ ꯆꯦꯖꯅ ꯑꯣ ꯌꯥꯝ ꯉꯥꯡꯅꯤꯡꯉꯥꯏ ꯂꯩꯇꯦ ꯐꯖꯅ ꯑꯗꯨꯃꯥꯏꯅ ꯇꯧꯕꯅꯗꯣ ꯑꯗꯨꯃꯥꯏꯅ ꯇꯧꯕꯅꯅꯣ ꯍꯥꯏꯔꯒ ꯂꯣꯏꯔ ꯑꯗꯨꯗ ꯂꯥꯎꯗ꯭ꯔꯗꯤ ꯂꯍꯥꯎꯗꯕꯅꯤꯅ ꯏꯊꯦ ꯆꯥꯎꯅꯃꯨ ꯍꯥꯏꯕ
ꯑ
ꯑꯉꯥꯡ ꯑꯣꯏꯔꯤꯉꯩꯗꯒꯤ ꯑꯗꯨꯝꯥꯡ ꯉꯥꯡꯉ ꯂꯩꯕꯅꯤ ꯑꯗꯨ ꯈꯪ ꯈꯪꯅ ꯇꯧꯕ ꯇꯧꯒꯦ ꯌꯥꯎꯅ ꯇꯧꯕꯅꯤꯅ ꯑꯩꯉꯣꯟꯗ ꯑꯗꯨꯝ ꯉꯥꯎꯔꯗꯤꯦ
ꯁꯅꯥ
ꯏꯃꯅ
ꯎꯝ ꯐꯩ ꯐꯩ ꯎꯝ ꯁꯔꯀꯥꯔ ꯁꯛꯀꯗꯕ꯭ꯔꯥ ꯅꯣꯔꯣꯛ ꯁꯛꯀꯗꯕ꯭ꯔꯥ ꯃꯥ ꯂꯣꯏ ꯈꯥꯡꯕꯒꯤꯅꯤ